ꯍꯜꯂꯣ
ꯕ꯭ꯔ
ꯍꯣꯏ ꯍꯣꯏ ꯇꯥꯏ ꯀꯩꯗꯧꯔꯤꯅꯣ ꯀꯩꯗꯧꯔꯤꯒꯦ
ꯀꯩꯅꯣ ꯇꯧꯗꯦ ꯑꯩꯗꯤ ꯅꯪ ꯅꯪꯒꯤ ꯑꯥꯎ
ꯑꯩ ꯑꯩꯁꯨ ꯀꯩꯁꯨ ꯇꯧꯗꯦ ꯐꯝꯃꯦ
ꯑꯣ ꯐꯔꯦ
ꯊꯕꯛ ꯆꯠꯇ꯭ꯔꯦꯕꯣ
ꯇꯦ
ꯊꯃꯛ ꯆꯠ ꯆꯦꯕꯣ ꯑꯣ ꯌꯨꯝꯗ ꯑꯗꯨꯝꯕ ꯏꯔ ꯍꯥꯥ ꯇꯕꯣ ꯍꯜꯂꯣ ꯇꯥꯗꯕ꯭ꯔꯣ ꯍꯜꯂꯣ ꯀꯩꯅꯣꯅꯦ ꯑꯩ ꯈꯣꯟꯗꯤ ꯇꯥꯗ꯭ꯔꯕꯣ
ꯇꯕꯣ
ꯑꯣ ꯑꯩ ꯀꯣꯟ ꯇꯥꯗꯕ꯭ꯔꯣ ꯑꯕꯤꯒꯤ ꯇ ꯔꯔꯕꯣ
ꯇꯥꯔ ꯑꯗꯨꯗꯤ
ꯑꯣ ꯀꯅꯥ ꯀꯅꯥ ꯂꯩꯒꯦ ꯁꯟꯗ ꯂꯩꯕ꯭ꯔꯣ
ꯇꯟꯗ ꯂꯩꯌꯦꯦ ꯃꯁꯥ ꯃꯁꯥꯒꯤ ꯊꯕꯛ ꯆꯥꯟꯅꯈ꯭ꯔꯦ
ꯑꯣ ꯀꯣꯏꯔ ꯑꯗꯨꯗꯤ
ꯐ
ꯏꯀ ꯑꯣꯏꯣꯏꯔ ꯑꯣꯏꯔꯣ
ꯀꯔꯑꯣ ꯀꯔꯑꯣ ꯑꯗꯨꯗꯤ
ꯀꯣꯏꯔꯛ ꯀꯦ ꯍꯥꯎ ꯍꯥꯎ ꯄꯔꯦꯒ
ꯀꯥꯏꯅ ꯀꯣꯏꯔꯛꯀꯦ ꯀꯥꯏꯅ ꯅꯪ ꯀꯣꯏꯁꯨ ꯀꯣꯏꯔꯛꯔꯣꯏꯗꯕꯗꯣ
ꯀꯣꯏꯔꯛꯀꯦ ꯀꯣꯏꯔꯛꯀꯦ ꯀꯣꯏꯔꯛꯑꯣ ꯍꯥꯏꯔꯒꯗꯤ ꯀꯣꯏꯔꯛꯄ ꯇꯥꯕꯅꯤ ꯀꯣꯏꯔꯛꯀꯦ ꯀꯣꯏꯔꯛꯀꯦ
ꯉꯔꯥꯡꯒꯗ ꯆ ꯀꯦꯅꯦ
ꯉꯔꯥꯡꯗꯣ ꯉꯔꯥꯡ ꯑꯩ ꯊꯕꯛ ꯆꯠꯂꯦ ꯊꯕꯛ ꯌꯥꯝꯃꯦ ꯉꯔꯥꯡ ꯕꯖꯥꯔꯗ ꯆꯠꯂꯦ ꯄꯣꯠꯆꯩ ꯀꯂꯧꯔ ꯑꯗꯒꯤ ꯏꯆꯦ ꯍꯣꯏꯗ ꯑꯃꯨꯛ ꯆꯠꯂꯦ ꯀꯩꯊꯦꯜ ꯂꯝꯕꯤꯗ ꯑꯃꯨꯛ ꯆꯠꯂꯦ ꯍꯜꯂꯛꯑꯒ ꯁꯥꯟꯅꯕ ꯆꯠꯂꯦ ꯑꯗꯨꯅꯤꯗ ꯃꯐꯝ ꯌꯥꯝꯃꯦ ꯑꯁ ꯐꯣꯟ ꯀ ꯐꯣꯟꯒꯁꯦ ꯄꯥꯏꯕ ꯁꯪꯗ꯭ꯔꯦ ꯅꯪꯗꯤ꯫ ꯌꯥꯝ ꯍꯣꯏ ꯄꯥꯥꯎ꯫ ꯅꯪ ꯂꯥꯡ ꯄꯥꯥꯎ ꯐꯥꯎꯔꯛꯄ꯭ꯔꯣ꯫
ꯐꯥꯎꯔꯛ ꯑꯒꯦ ꯇꯧꯔꯒ ꯅꯪꯅ ꯊꯕꯛ ꯌꯥꯝ ꯆꯦꯟꯕ ꯃꯥꯜꯂꯦꯕ꯫
ꯁꯤꯁ ꯐꯥꯎꯔꯛꯀꯦ ꯇꯧꯔꯒ ꯊꯕꯛ ꯆꯤꯜꯂꯕ ꯐꯥꯎꯗꯤ ꯐꯥꯎꯔꯛꯇ꯭ꯔꯒ꯫
ꯅꯪꯅ ꯅꯨꯡꯗꯥꯡ ꯀꯩꯅꯣ ꯄꯥꯎ ꯐꯥꯎꯅꯔꯁꯦ ꯍꯥꯏꯔꯒ ꯅꯪꯅꯁꯨ ꯇꯧꯁꯨ ꯇꯧꯔꯛꯇꯅ ꯍꯪ꯫
ꯉꯔꯥꯡ ꯅꯨꯡꯗꯥꯡꯂꯣ꯫
ꯍꯣꯏ꯫
ꯁꯤꯌ ꯉꯥꯔꯡ ꯅꯨꯡꯗꯥꯡ ꯅꯉꯣꯟꯗ ꯑꯗꯨꯝ ꯇꯧꯔꯤꯗꯨꯗꯤ꯫ ꯄꯥꯎ ꯐꯥꯎꯔꯒ ꯅꯪꯅ ꯍꯟꯁꯨ ꯍꯜꯂꯛꯇꯦ꯫
ꯀꯗꯥꯏꯗ ꯅꯪ ꯄꯥꯎ ꯐꯥꯎꯔꯛꯀꯦ ꯅꯆꯤꯟ ꯊꯤꯅꯨ꯫
ꯋꯥꯠꯆꯞꯇ ꯌꯦꯡꯉꯣ ꯁꯤꯁ ꯋꯥꯊꯤꯗꯤ꯫ ꯆꯩꯗꯤ ꯌꯥꯝ ꯅꯤꯔꯦꯁꯦ꯫
ꯁꯤꯁ ꯑꯗꯨ ꯀꯩꯅꯣ ꯇꯧꯔꯝꯗ꯭ꯔꯗꯤ ꯌꯦꯡ
ꯑꯩ ꯋꯥꯠꯆꯞꯇ ꯇꯦꯁ ꯊꯔꯛꯏꯗꯨꯗꯤ꯫
ꯊꯥꯔꯝꯗꯔ꯭ꯗꯤ ꯅꯪ꯫
ꯈꯣꯡꯁꯨ ꯈꯨꯨꯝꯃꯛꯇꯦ ꯌꯥꯝ ꯄꯣꯡꯉꯤꯅꯦ ꯍꯟꯗꯛ ꯅꯪꯁꯦ꯫
ꯄꯣꯡꯉꯦ ꯀꯥꯏꯅ ꯅꯪꯂꯣ ꯑꯩꯔꯣ ꯅꯪ꯫
ꯅꯪꯅꯦ ꯅꯪꯅꯦ ꯌꯥ ꯌꯥꯝ ꯄꯣꯡꯉꯦ ꯅꯪ꯫ ꯌꯥꯝ ꯄꯣꯡꯉꯦ ꯃꯤ ꯃꯆꯥꯗꯤ ꯁꯛ ꯐꯖꯕꯅꯤꯅ꯫ ꯀꯔꯤ ꯍꯥꯏꯁꯤꯔ꯫ ꯅꯨꯄꯥꯁꯤꯡꯅ ꯄꯥꯝꯕꯤꯕ ꯃꯤ ꯌꯥꯝꯕꯅꯤꯅ꯫
ꯍꯥ ꯋꯥꯊꯤ ꯋꯥꯊꯤ ꯉꯥꯡꯉꯨ꯫ ꯀꯣꯅ ꯑꯗꯨꯗ ꯆꯩ ꯂꯥꯛꯀꯅꯤ ꯑꯩꯈꯣꯏꯅꯤ ꯊꯦꯡꯅꯕ ꯀꯥꯟꯗ ꯅꯪ ꯆꯩ ꯆꯥꯅꯤ꯫ ꯁꯣꯏꯗꯔꯦ꯫
ꯆꯔꯥ ꯂꯣꯏꯔꯦ ꯀꯩꯗꯧꯔꯒꯦ꯫ ꯅꯣꯡ ꯃꯥꯡꯉꯦ ꯅꯣꯏ ꯀꯩꯗꯨꯁꯨ ꯂꯩꯕ ꯅꯨꯡꯉꯥꯏꯔꯝꯒꯅꯤ꯫
ꯆꯥꯒ ꯂꯣꯏ ꯫ ꯁꯥꯏꯗ ꯍꯨꯃꯥꯡꯅꯁꯨ ꯅꯨꯡ ꯁꯥ ꯀꯩꯅꯣ ꯊꯣꯛꯇ꯭ꯔꯁꯨ ꯌꯥꯝ ꯁꯥꯏꯌꯦꯕ꯫
ꯍꯣꯏ ꯁꯥꯏꯌꯦ ꯑꯩꯈꯣꯏꯗꯁꯨ ꯁꯥꯏꯌꯦ ꯉꯥꯡ ꯂꯩꯔꯗꯤ ꯏꯔꯨꯖꯔ ꯅꯤ ꯁꯥꯕꯅ ꯂꯣꯏꯔꯦ꯫ ꯀꯔꯤꯌꯥ꯫
ꯊꯕꯛ ꯂꯣꯏꯔꯒ ꯏꯔꯨꯖꯗꯣꯏꯕ꯫
ꯊꯕꯛ ꯆꯠꯂꯝꯗꯥꯏꯗ ꯏꯔꯨꯖꯗꯣꯏꯕ ꯑꯩꯈꯣꯏꯗꯤ ꯃꯤꯒꯤ ꯊꯕꯛ ꯂꯣꯏꯔꯒ ꯏꯔꯨ ꯏꯔꯨꯖ ꯕꯅꯦꯕ ꯑꯩꯈꯣꯏꯗꯤ ꯊꯕꯛ ꯆꯠꯂꯝꯗꯥꯏꯗ ꯏꯔꯨꯖꯕꯅꯦ ꯑꯩꯈꯣꯏꯗꯤ꯫
ꯄꯨꯡ ꯀꯌꯥ ꯄꯨꯟꯀꯌꯥꯗ ꯆꯠꯇꯣꯏꯕ꯫
ꯉꯥꯛꯂꯩꯗꯤ ꯆꯂꯅꯤ ꯎꯄꯥꯏ ꯂꯩꯇꯦ ꯃꯤꯅꯥꯏ ꯃꯤꯒꯤ ꯃꯤꯅꯥꯏ ꯑꯣꯏꯔꯨꯕꯅ ꯎꯄꯥꯏ ꯂꯩꯇꯦ ꯅꯣꯏ ꯅꯣꯏ ꯅꯣꯏ ꯗꯧꯅ ꯅꯨꯡꯉꯥꯏꯅ ꯂꯩꯕꯁꯨ ꯐꯪꯖ
ꯑꯥ ꯑꯩꯈꯣꯏꯅ ꯃꯄꯥꯟꯔꯣꯝꯗ꯫ ꯎꯔ ꯀꯥꯟꯗ ꯅꯨꯡꯉꯥꯏꯕꯒꯤ ꯋꯥꯅꯤ ꯃꯅꯨꯡꯗꯗꯤ꯫
ꯃꯅꯨꯡꯗꯁꯨ ꯅꯨꯡꯉꯥꯏ ꯃꯄꯥꯟꯗꯁꯨ ꯅꯨꯡꯉꯥꯏ ꯂꯣꯏ ꯅꯨꯡꯉꯥꯏꯔꯤꯗꯤ ꯅꯣꯏꯗꯤ꯫
ꯅꯪ ꯈꯪꯕꯔꯣ꯫
ꯈꯪꯉꯦ꯫
ꯆꯤꯟꯊꯤꯅꯨ ꯑꯗꯨꯗ ꯆꯩ ꯆꯥ ꯂꯥꯛꯀꯅꯤ ꯅꯪ꯫
ꯉꯁꯥꯏ ꯑꯌꯨ ꯀꯩ ꯏꯟꯁꯥꯡ ꯆꯥꯒꯦ꯫
ꯁꯒꯔꯤ ꯆꯌꯦ ꯅꯣꯏꯗꯤ
ꯁꯒꯔꯤ ꯍꯥꯎꯕꯅꯦ ꯑꯩꯈꯣꯏꯗꯤ ꯎꯇꯤ ꯆꯥꯏ ꯎꯇꯤ ꯆꯥꯔꯒ ꯇꯨꯝꯅꯤꯡꯉꯛꯄꯅꯤ ꯅꯥ ꯉꯍ ꯇ ꯇꯃꯒꯔ ꯃꯨ ꯁꯒꯦ ꯁꯧꯒꯔꯤꯗꯤ ꯍꯥꯎꯕꯅꯦ ꯑꯩꯈꯣꯏꯗꯤ ꯍꯣꯏ ꯊꯣꯡꯗꯦꯗ ꯍꯋꯥ ꯏꯟꯗ
ꯑꯣ ꯍꯋꯥꯏ ꯍꯋꯥꯏ ꯃꯨꯡꯒꯒ ꯀꯩ ꯇꯧꯔꯤꯕ
ꯍꯋꯥꯥꯏ ꯃꯪꯒꯟꯒꯥ ꯍꯋꯥꯏ ꯍꯣꯏ ꯃꯒꯟꯒꯇꯅꯤꯗ ꯑꯇꯣꯞꯄ ꯌꯥꯎꯗꯦ ꯍꯋꯥꯏ ꯍꯋꯥꯏ ꯎꯇꯤ
ꯑꯣ
ꯑꯁꯪꯕ ꯅꯠꯇꯦꯕ ꯑꯁꯪ ꯎꯇꯤ ꯑꯁꯪꯕ ꯅꯠꯇꯦꯕ
ꯑꯣ
ꯑꯣꯠꯇꯤꯁꯨ ꯃꯈꯜ ꯃꯈꯜ ꯂꯩꯕꯅꯦ ꯑꯗꯨꯗ ꯎꯁꯣꯏꯒꯨꯝꯕ ꯍꯥꯞꯄꯝꯕꯗꯤ ꯀꯌꯥ ꯑꯇꯤꯔꯣ ꯍꯣꯏ ꯍꯩꯗ ꯀꯩꯗꯧꯕ ꯍꯩꯔꯣꯏꯗꯣꯏꯅꯦ ꯑꯩꯗꯤ ꯍꯩꯇꯕ ꯑꯝꯇ ꯂꯩꯇꯦ ꯂ ꯍꯗ ꯑꯣ ꯊꯣꯏ ꯂꯧꯔꯒ ꯊꯝꯃꯝꯃꯣ ꯂꯩꯔꯒ ꯀꯣ ꯀꯥꯏꯗꯅꯣ ꯌꯨꯝꯗꯩ ꯊꯥꯔꯛꯑꯣ ꯍꯥꯏꯒꯦꯔꯥ ꯀꯩꯅꯅꯜꯣꯔꯔꯤ ꯍꯔ ꯀꯥꯟꯗꯥꯔꯣ ꯊꯕꯤꯀꯣ ꯌꯥꯕꯅꯠꯇ꯭ꯔꯣ
ꯌꯥꯏꯑꯦ ꯅꯪꯅ ꯁꯪꯔꯣꯏꯗꯕ꯭ꯔꯅ ꯈꯜꯂꯦꯕ ꯑꯩꯈꯣꯏꯅ
ꯑ ꯑꯁꯣꯏ ꯂꯩꯔꯒ ꯊꯝꯃꯃꯣ ꯊꯣꯡꯕꯤꯒꯦꯕ ꯂꯥꯛꯀꯦ
ꯊꯕꯥꯛ ꯆꯤꯟꯕ ꯃꯤꯅꯤꯅꯀꯣ ꯅꯣꯏꯗꯤ
ꯁꯤꯁꯤꯡꯗꯤꯗ
ꯑꯩꯈꯣꯏꯅ ꯀꯩꯅꯣ ꯇꯧꯕ ꯃꯇꯝꯗ ꯌꯥꯗꯦꯕ
ꯁꯤꯟꯗꯦ ꯊꯕꯛ ꯁꯤꯟꯕꯤꯗꯦꯗꯏ
ꯁꯤꯗꯦ ꯀꯥꯏꯅ ꯆꯤꯟꯗꯤꯤ ꯌꯥꯝ ꯊꯤꯍꯦ
ꯁꯤꯗꯤ ꯀꯩꯁꯨꯣ ꯆꯠꯇ꯭ꯔꯦꯕꯣ ꯊꯕꯛ ꯆꯠꯇ꯭ꯔꯗꯤ ꯀꯩꯗꯧꯔꯕ
ꯏꯁꯥꯥꯁꯦ ꯈꯔ ꯅꯨꯡꯉꯥꯏꯇꯕ ꯑꯗꯨꯒꯤ ꯆꯠꯇ꯭ꯔꯅꯦ
ꯃꯁꯥꯔ ꯀꯩꯗꯧꯔꯒꯦ ꯂꯥꯏꯍꯧ ꯇꯧꯕ꯭ꯔꯣ ꯀꯣꯡ ꯉꯥꯎꯕ꯭ꯔꯣ
ꯂꯥꯏꯍꯥꯎ ꯇꯧꯗꯦꯗ ꯂꯥꯏꯍꯥꯎ ꯇꯧꯕ
ꯎꯝ
ꯀꯥꯟꯗꯦ ꯍꯥꯏ ꯍꯥꯏꯕ ꯍꯥꯏꯇꯈ
ꯀꯩ ꯅꯨꯡꯉꯥꯏꯇꯕ ꯆꯈꯥꯎꯗꯣ ꯑꯃꯨꯛ ꯅꯥꯕ꯭ꯔꯣ
ꯍꯥꯥ
ꯆꯈꯥꯎꯗꯣ ꯑꯃꯨꯛ ꯅꯥꯏꯔꯛꯄ꯭ꯔꯣ
ꯆꯥꯛꯍꯥꯎꯗꯤ ꯑꯗꯨꯝ ꯍꯥꯟꯅ ꯑꯗꯨꯝ ꯅꯥꯔꯒ ꯂꯩꯌꯦ ꯑꯗꯨꯗꯤ ꯐꯕ ꯂꯩꯇꯦꯗ
ꯆꯐꯥꯎ ꯆꯑꯣ ꯑꯗꯨꯗꯤ
ꯆꯥꯛꯍꯥꯎꯒꯤ ꯒꯨꯂꯤꯁꯨ ꯑꯗꯨꯝ ꯆꯥꯏꯌꯦ ꯆꯥꯕ ꯃꯇꯝ ꯈꯛꯇꯅꯦ ꯐꯔꯤꯗꯣ ꯆꯥꯕ ꯂꯣꯏꯔꯗꯤ ꯑꯗꯨꯝ ꯐꯠꯇ꯭ꯔꯦ
ꯅꯠꯇꯦ ꯅꯪ ꯆꯥꯕ ꯊꯥ ꯑꯅꯤ ꯑꯍꯨꯝ ꯆꯥꯒꯗꯕꯅꯦ ꯆꯈꯥꯎ ꯒꯣꯂꯤꯗꯤ
ꯑꯗꯨꯝ ꯆꯥꯔꯝꯃꯦꯕ ꯆꯥꯕꯗꯣ ꯐꯕ ꯀꯥꯟꯅꯗꯤ ꯐꯥꯗꯣꯏꯅꯦꯕꯀꯣ ꯍꯤꯗꯥꯛ ꯆꯥꯕ ꯇꯣꯏꯔꯗꯤ ꯑꯗꯨꯝ ꯍꯧꯋꯦꯕ
ꯅꯠꯇꯦ ꯅꯪ ꯅꯪ ꯊꯥ ꯑꯅꯤ ꯑꯍꯨꯝ ꯆꯥꯗꯕ ꯑꯣꯏꯔꯔꯕꯅꯤ ꯐꯥꯎꯒ ꯆꯥꯔꯦ ꯆ ꯄꯣ ꯁꯥꯥꯕ ꯀ ꯆꯔ ꯅꯣ ꯑꯗꯒꯤ ꯆꯥꯛꯇꯣ ꯆꯈꯥꯎꯗꯣ ꯍꯥꯡꯍꯜꯂꯅꯨ ꯑꯣꯁꯥ ꯁꯥ ꯁꯨꯌꯥ
ꯃꯔꯣꯔꯣꯛ ꯑꯁꯥꯕꯅ ꯍꯦꯟꯅ ꯄꯥꯝꯃꯤꯅꯦ ꯑꯩꯈꯣꯏꯗꯤ ꯑꯗꯨꯗꯒꯤ ꯏꯅꯦꯅꯦ
ꯑꯝ ꯀꯝꯅꯤꯅꯦ
ꯃꯣꯔꯣꯛꯗꯤꯑꯗꯨꯝ ꯄꯥꯃ ꯑꯁ ꯈꯪꯗꯦ
ꯌꯥꯝ ꯆꯒꯔ ꯁꯥꯐ ꯆꯒꯔ ꯁ ꯀ ꯌꯦꯡꯉ ꯆꯥꯒꯗꯕ ꯌꯥꯝ ꯁꯥ ꯑꯩꯈꯣꯏ ꯃꯣꯔꯣꯛ ꯃꯦꯠꯄꯗꯒ ꯌꯥꯝ ꯁꯥꯟꯅꯍꯩ ꯃꯦꯠꯄꯗꯣ ꯑꯗꯣ ꯁꯐꯥꯁꯨ ꯌꯥꯝ ꯁꯣꯛꯄꯅꯦꯕ
ꯎꯝ ꯑꯁꯤ ꯀꯩꯅꯣꯗ ꯑꯁꯤꯗ ꯕꯖꯥꯔꯗ ꯑꯣꯃꯣꯔꯣꯛ ꯌꯣꯟꯕꯗꯣ
ꯍꯣꯏ
ꯑꯗꯨ ꯆꯥꯕ ꯌꯥꯗꯦ ꯑꯁ ꯑꯗꯨ ꯆꯥꯔꯗꯤ ꯍꯦꯛ ꯄꯣꯛꯅꯗꯣꯏꯅꯦ ꯌꯥꯗꯦ
ꯑꯁ ꯃꯣꯔꯣꯛ ꯆꯥꯔꯨꯅꯨ ꯈꯔ ꯆꯝꯅ ꯆꯥꯎꯅꯦ
ꯎꯝ ꯑꯗꯔꯁꯨ ꯀꯝ ꯆ ꯆꯪꯗꯕ ꯑꯗꯨꯒꯤꯅꯦ ꯆꯪꯗꯕꯒꯤ ꯑꯗꯨꯝ ꯇꯥꯔꯤꯅꯦ ꯀꯩꯅꯣ
ꯑꯦ ꯌꯥ ꯎꯝ ꯑꯣ ꯌꯥꯔꯤꯍꯦ ꯆꯠꯁ ꯑꯗꯨꯒ ꯈꯔ ꯑꯗꯨꯒꯨꯝꯕꯗꯨ ꯈꯔ ꯀꯩꯅꯣ ꯇꯧꯔꯦ ꯈꯔ ꯆ ꯆꯦꯛꯁꯤꯜꯂꯅꯤ ꯍꯥꯎꯅ ꯁꯅꯁꯦ ꯍꯥꯎ ꯁ ꯁꯧꯋꯦ ꯆꯐꯥꯎ ꯌꯥꯗ꯭ꯔꯦ ꯈꯪꯉꯗꯤꯀꯣ ꯆꯦꯛꯁꯤꯜꯂꯣ ꯎꯝꯝ ꯑꯗꯨꯝ ꯂꯩꯇꯥꯔꯦ ꯐ꯭ꯔꯤꯗ ꯉꯁꯤꯗꯤ
ꯂꯩꯇꯥꯔꯦ ꯉꯁꯤ ꯑꯩ ꯑꯝꯇ ꯇꯧꯅꯤꯡꯗ꯭ꯔꯕ ꯉꯁꯤ ꯑꯗꯨꯒꯤ ꯆꯠꯇ꯭ꯔꯕ ꯊꯕꯛꯇꯣ
ꯖꯔꯁꯗ ꯄꯦꯖ
ꯃꯖꯥꯔ ꯆꯂ ꯑꯁ ꯉꯝꯗꯦ ꯑꯩ ꯆꯠꯄ ꯆꯠꯂꯣꯏꯕ
ꯎꯝ ꯁꯝ ꯆ ꯁꯝ ꯆ ꯆꯥꯛꯁꯥꯕꯍꯤ ꯆꯥꯛꯆꯥꯥꯕ ꯍꯍꯤꯗꯕ ꯏꯟꯖꯥꯡ ꯍꯥꯎꯗꯤ ꯌꯥꯝ ꯆꯥꯕ ꯏꯟꯖꯥꯡ ꯍꯥꯎ ꯌꯦꯟꯖꯥꯡ ꯍꯥꯎꯗꯗꯤ ꯈꯤꯇꯪ ꯈꯤꯇꯪ ꯆꯥꯕꯗ ꯑꯗꯨꯃꯥꯏꯅ ꯇꯧꯒꯅꯅꯤ ꯐꯠꯇꯦꯅꯦ ꯆꯥꯡ ꯅꯥꯏꯅ ꯆꯥꯅꯕ ꯇꯝꯗꯅꯤ
ꯆ ꯅꯥꯏꯅ ꯆꯥꯕꯅꯦ ꯆꯥꯕꯗꯤ
ꯏꯈꯤꯇ ꯏꯈꯤꯇꯪ ꯆ
ꯑ ꯇꯧꯅꯤ ꯅꯪ ꯊꯪꯁꯨꯣ ꯈꯥꯎꯅ ꯑꯩꯒ ꯑꯩ ꯄꯨꯂꯞ ꯂꯩꯃꯤꯟꯅꯕꯒꯤ ꯇꯥꯏꯗ ꯍꯥꯏꯔꯤꯅꯦꯕ ꯅꯪ ꯂꯩꯃꯤꯟꯅꯅ ꯆꯩ ꯂꯥꯛꯀꯅꯤ
ꯈꯪꯉꯤ ꯀꯅ ꯅ ꯃꯨ ꯆꯥꯛ ꯆꯝꯅꯤꯅꯕꯨꯗꯨ ꯈꯪꯉꯤ ꯀꯦꯅ
ꯁꯤꯁ ꯈꯥꯉꯦ ꯇꯥꯏꯅ
ꯀ ꯅꯣꯏ ꯁꯤꯦꯗꯤ ꯆꯥꯗꯅ ꯌꯥꯝ ꯆꯥꯏ ꯅꯪꯗꯤ ꯆꯥꯗꯦ ꯍꯣꯏ ꯐꯥꯕꯅ ꯌꯥꯈ ꯌꯥꯎꯈꯪꯒꯖꯅꯤ
ꯆꯥꯅꯤꯡꯕ ꯐꯥꯎꯗꯕꯒꯤꯅꯦ ꯀꯔꯤ ꯆꯥꯗꯣꯏꯅꯣ
ꯆꯥꯗꯦ ꯆꯥꯗꯦ ꯌꯦꯟꯁꯥꯡ ꯍꯥꯎꯁꯨ ꯆꯥꯛ ꯈꯤꯇꯪ ꯈꯤꯇꯪ ꯆꯥꯏꯗꯦꯅ ꯎꯝ ꯅꯣꯡꯉꯂꯔꯣ
ꯅꯣꯛꯄꯨꯒꯤ ꯅꯠꯇꯦ ꯑꯁꯦꯡꯕꯅꯦ ꯑꯁꯦꯡꯕ ꯍꯥꯏꯔꯁꯨ ꯍꯟꯗꯛꯇꯤ ꯌꯥꯝ ꯆꯦꯠꯅ ꯇꯧꯈ꯭ꯔꯕꯅꯦ ꯑꯩ
ꯀꯔꯤꯌꯥ
ꯍꯟꯗꯛꯇꯤ ꯌꯥꯝ ꯀꯩꯅꯣ ꯆꯦꯟꯖ ꯇꯧꯈ꯭ꯔꯦꯕ ꯑꯗꯛꯗꯤꯀꯣ
ꯎꯝ
ꯌꯥꯝ ꯇꯣꯉꯥꯟꯈ꯭ꯔꯕꯅꯦ ꯅꯪ ꯎꯗꯦ ꯑꯁ ꯍꯥꯏꯔꯛꯀꯅꯤ
ꯀꯔꯤ ꯇꯣꯉꯥꯟ ꯀꯔꯤ ꯇꯣꯉꯥꯟꯕ꯭ꯔꯣꯕ
ꯈꯪꯗꯦ ꯑꯗꯨꯗꯤ ꯅꯪ ꯎꯕꯀꯥꯟꯗ ꯍꯪꯉꯣ ꯑꯩ ꯍꯥꯟꯅ ꯍꯥꯏꯅꯤꯡꯗꯦ
ꯍꯥꯥ
ꯍꯤꯡꯅꯕ ꯀꯥꯟꯗ ꯈꯪꯉꯨꯕ ꯑꯗꯨ ꯇꯥꯔꯗꯤ ꯑꯩ ꯍꯥꯟꯅ ꯍꯥꯏꯅꯤꯡꯗ꯭ꯔꯦꯕ
ꯏꯁ ꯑ ꯇꯔꯦ ꯐꯦꯁꯂꯥ
ꯊꯕ ꯇꯔꯁꯨ ꯆꯦ ꯅ ꯂꯥꯛꯁꯨ ꯂꯥꯛꯒꯅ ꯀꯣꯟꯅ ꯅꯪꯒ ꯋꯥ ꯊ ꯍꯥꯖꯅꯤ ꯌꯦꯂꯩꯇꯔꯦ
ꯂꯥꯛꯀꯅꯤꯍꯦ ꯅꯪ ꯂꯥꯛꯄ ꯅꯨꯃꯤꯠꯇꯨꯁꯨ ꯍꯦꯛꯇ ꯕꯁ ꯃꯔꯛꯇ ꯍꯦꯟꯅ ꯍꯥꯟꯅ ꯀꯥꯈꯠꯂꯦ ꯆꯥꯛ ꯆꯥ ꯊꯛꯃꯤꯟꯅꯁꯤ ꯑꯆꯥꯄꯣꯠ ꯆꯥꯃꯤꯟꯅꯁꯤ ꯍꯥꯏꯁꯨ ꯌꯥꯗꯦ ꯍꯦꯛꯇ ꯀꯥꯈꯠꯀꯦ ꯌꯨꯝ ꯆꯠꯀꯦ ꯍꯦꯛꯇ ꯇꯧ ꯇꯧꯔꯒ
ꯑꯁ ꯀꯥꯏꯩꯅꯣ ꯆꯔ ꯆꯔꯁꯨ ꯐꯣꯟꯗꯁꯂꯦꯟ ꯑꯗꯨꯝ ꯊꯝꯕꯒꯤꯅꯦ ꯀꯩꯅꯣ
ꯏ ꯀꯩ ꯁꯩꯂꯦꯟ ꯊꯝꯃꯁꯨ ꯑꯩꯈꯣꯏꯒꯤ ꯆꯥꯔꯖ ꯂꯣꯏꯕ ꯃꯇꯝꯗꯗꯤ ꯁꯂꯦꯟ ꯊꯝꯗꯁꯨ ꯌꯥꯔꯦ ꯀꯩꯅꯣ
ꯑꯩ ꯀꯥꯎꯔꯒ ꯑꯗꯨꯝ ꯂꯧꯊꯣꯛꯇꯕꯤꯗ ꯑꯗꯨꯝ ꯊꯝꯕ ꯑꯗꯨꯒꯤꯅꯦ
ꯀꯗꯔꯅꯤꯅꯦ ꯏꯁ ꯀꯥꯏ ꯂꯩꯥꯏꯀꯦ ꯆ ꯊꯝꯃꯤꯅꯦꯁꯦ ꯆꯠꯃꯤꯟꯅꯁꯦ ꯐꯣꯟ ꯇꯧꯕꯅꯦꯕ ꯄꯥꯏꯈꯤꯗ ꯄꯥꯏꯗ ꯋꯥꯅꯤ
ꯑ ꯑꯗꯨ ꯅꯨꯃꯤꯠ ꯈꯛꯇ ꯇꯧꯔꯒ ꯅꯪꯅꯀꯣ
ꯑꯗꯨꯗ ꯅꯨꯃꯤꯇ ꯍꯥꯏꯌꯦ ꯑꯗꯨ ꯅꯨꯃꯤꯠ ꯈꯛꯇꯌꯦ ꯑꯗꯨ ꯆꯥꯟꯁꯅꯤꯅꯦ ꯂꯥꯛꯃꯤꯟꯅꯕ ꯂꯃꯤ ꯎꯕꯗ ꯎꯅꯕ ꯌꯥꯕ ꯃꯇꯝꯗꯨꯗ ꯐꯣꯟ ꯇꯧ ꯐꯣꯟ ꯇꯧꯔꯛꯑꯕꯅꯤꯅꯦ ꯑꯩꯅ ꯅꯪꯅ ꯄꯥꯏꯈꯤꯗ꯭ꯔꯦ ꯎꯝ ꯑ ꯎ
ꯁꯣ ꯃ ꯉꯥꯡꯁꯨ ꯉꯥꯡꯕ꯭ꯔꯣ ꯑꯗꯨꯗꯤ ꯑꯩ
ꯑꯗꯨꯗꯅꯤ
ꯁꯤꯁ ꯑꯗꯨꯅꯦ ꯀꯥꯏꯅ ꯅꯪ ꯍꯣꯟꯩ ꯂꯩꯗꯤꯦ ꯑꯩ ꯐꯨꯒꯗꯧꯕꯅꯦ ꯑꯩꯒꯤ ꯃꯅꯥꯛꯇ ꯂꯩꯔꯗꯤ ꯑꯣꯏꯗꯦ
ꯂꯥꯎꯔꯣ ꯐꯨꯒꯗꯤꯌꯦꯦ
ꯃꯥ